ꯇꯥꯏ ꯇꯣ ꯀꯩꯗꯧꯔꯤꯕꯅꯣ
ꯑꯁ ꯑꯗꯨꯝ ꯐꯝꯃ ꯂꯩꯗ
ꯁꯥꯔꯦ
ꯁꯥꯔ
ꯀꯩ ꯀꯩꯃꯤꯠꯇꯕꯅꯣ
ꯀ ꯁ ꯑꯣꯏꯏꯅꯤꯗ
ꯑꯁ ꯀꯥꯡꯁꯣꯏ ꯆꯔꯗꯤ ꯀꯥꯡ ꯌꯥꯝꯕꯅꯦꯀꯣ
ꯈꯪꯗꯦ ꯁꯤ ꯂꯩꯔꯥ ꯁꯤ ꯂꯩꯕ ꯌꯥꯗꯦ ꯁꯤꯗꯤ ꯀꯔꯇꯛ ꯃꯗꯤꯔ ꯅ ꯅꯪꯗꯤ ꯀꯩ ꯃꯊꯦ ꯆꯥꯔꯒꯦ
ꯌꯦꯟ ꯇꯦꯟ
ꯑ
ꯏꯟꯗꯤꯌꯟ ꯏꯟꯗꯤꯌꯥꯟ ꯆꯗꯤ ꯍꯦ ꯑꯩꯗꯤ ꯌꯦꯟꯕꯦꯝ ꯆꯥꯕ ꯌꯥꯗꯦ
ꯎꯝ
ꯍꯥꯀꯠꯆꯩꯕ ꯀꯣ
ꯎꯝ ꯅꯪ ꯑꯌꯨꯛꯇ ꯑꯁꯤꯦ ꯃꯊꯛꯇ ꯀꯥꯏꯔꯕ꯭ꯔꯣ
ꯃꯊꯛꯇ ꯑꯣ ꯑꯩꯈꯣꯏ ꯀꯩꯅꯣ ꯃꯊꯛꯇꯗꯔꯥ
ꯎꯝ
ꯀꯔꯛꯑꯦ
ꯉꯔꯥꯡꯗꯨ ꯀꯃꯥꯏꯅ ꯇꯧꯖꯥꯔꯣ ꯑꯩꯈꯣꯏ ꯁꯦꯝꯕꯗꯣ
ꯂꯣꯏꯅ ꯂꯣꯏꯊꯣꯛꯂꯃꯩꯗ ꯑꯩ ꯆꯥꯕ ꯐꯪꯗꯦ
ꯎꯝ
ꯅꯍꯥꯟ ꯅꯍꯥꯟꯁꯨ ꯀꯣ
ꯎꯝ
ꯆꯥꯛꯍꯥꯎꯒꯤ ꯇꯟ ꯁꯦꯝꯕꯅꯦꯕ
ꯎꯝꯝ
ꯑꯩꯅ ꯁꯨ ꯁꯨꯕꯤꯔꯒ ꯑꯩ ꯆꯥꯕ ꯐꯪꯗꯦ
ꯑꯗꯨ ꯑꯗꯨ ꯇꯧꯗ ꯑꯩꯁꯨ ꯆꯪꯉꯒ ꯁꯦꯝꯃ ꯂꯩꯔꯕꯝꯃꯦꯁ ꯍꯧꯗꯤ ꯍꯧꯔꯕꯅꯤ ꯉꯧꯕ ꯑꯁ ꯌꯨꯝ ꯍꯟꯗꯛ ꯈꯪꯗꯦ ꯁꯥꯁꯤ ꯇꯨꯝꯅꯤꯡꯕ ꯑꯗꯨꯝ ꯐꯥꯎꯅꯤ
ꯇꯨꯝꯅꯤꯡꯕ ꯐꯥꯎꯕꯗꯤ ꯆꯦꯛꯁꯤꯜꯂꯣ ꯍꯥꯏꯕꯅꯦ ꯍꯥꯏꯕꯗꯤ ꯑꯩꯈꯣꯏ ꯍꯛꯆꯥꯡꯗꯀꯣ ꯋꯥꯔꯛꯄꯒꯤꯅꯦꯕ ꯃꯅꯨꯡꯒꯤꯗꯣ
ꯍ ꯍꯦꯟꯅ ꯑꯩꯅ ꯍꯟꯗꯛꯁꯦ
ꯑ ꯌꯥꯔꯤ ꯃꯈꯩꯗꯤ ꯅꯣꯏ ꯍꯟꯒꯅꯨꯍꯦ
ꯉꯝꯗꯦ ꯍꯗꯥꯗꯤ ꯁꯅꯥꯁꯤ ꯍꯥꯏꯔꯁꯨ ꯌꯥꯗꯦ ꯍꯗꯥꯗꯤ ꯁꯤꯗ ꯂꯩꯔꯤ
ꯁꯅꯕ ꯍꯥꯏꯕꯨ ꯂꯩꯗꯅ ꯇꯥꯏꯃꯤꯡꯗꯣ
ꯁꯥꯅꯗꯤ ꯑꯗꯨꯝ ꯀꯩꯅꯣ ꯇꯧꯕꯗꯤ ꯌꯥꯗꯦꯗꯣ ꯊꯕꯛ ꯁꯨꯁꯨ ꯌꯥꯗ꯭ꯔꯦ
ꯩ ꯑꯩꯈꯣꯏꯁꯦ ꯊꯕꯛ ꯁꯨꯗ꯭ꯔꯗꯤ ꯁꯥꯟꯅꯕ ꯈꯣꯠꯄꯗꯤ ꯇꯧꯒꯗꯕꯅꯤꯀꯣ
ꯑꯗꯨꯅꯦ ꯍꯟꯗꯛ ꯌꯥꯗ꯭ꯔꯦꯕ ꯏꯁꯥꯁꯦ
ꯎꯝ
ꯉꯔꯥꯡ ꯅꯨꯃꯤꯗꯥꯡꯁꯨ ꯍꯥꯟꯅꯗꯤ ꯇꯁꯨ ꯌꯥ ꯌꯥꯗꯕ ꯅꯅꯤ ꯀ ꯑꯁ ꯐꯃꯨꯡꯗ ꯇꯥꯔꯗꯤ ꯑꯗꯨꯝ ꯇꯨꯝꯅꯤꯡꯂꯛꯑꯦ ꯐꯣꯟ ꯌꯦꯡꯉꯁꯨ ꯄꯨꯡꯈꯥꯏꯃꯨꯛꯇꯤ ꯌꯦꯡꯕ ꯉꯝꯗꯦ ꯃꯤꯅꯤꯠ ꯃꯉꯥ ꯇꯔꯥ ꯍꯦꯛ ꯌꯦꯡꯗꯦ ꯑꯗꯨꯝ ꯐꯃꯨꯡꯗ ꯇꯨ
ꯉꯔꯥꯟꯗꯤ ꯅꯪꯁꯨ ꯐꯖꯅ ꯎꯏꯔꯦꯍꯦ
ꯑꯁ ꯉꯗ ꯈꯥꯎꯗꯁ
ꯌꯦꯡꯉꯝꯕ꯭ꯔꯥ ꯍꯥꯏꯔꯒ
ꯌꯥꯗ꯭ꯔꯗꯁꯦ
ꯎꯝ
ꯆꯛꯁꯨ ꯈꯔ ꯍꯟꯕꯅꯤ ꯑꯗꯨꯕꯨ ꯌꯥꯗꯦ
ꯎꯝ ꯆꯕ ꯑꯗꯨꯗꯤ ꯍꯅꯤꯒꯅꯨ ꯍꯦ
ꯑꯁ ꯆꯥꯁꯨꯦ ꯀꯟꯇ꯭ꯔꯣꯜ ꯇꯧꯗ꯭ꯔꯗꯤ ꯌꯥꯔꯣꯏ ꯏꯁꯥꯁꯦ ꯅꯣꯏ ꯈꯜꯂꯤ ꯃꯥꯏꯒꯁꯤ ꯄꯨꯝꯄꯨ ꯑꯃ ꯂꯩꯔꯤꯗ ꯁꯥꯐꯥꯎ ꯌꯦꯡꯒ ꯈꯜꯂꯤ
ꯑꯩꯈꯣꯏꯅꯦ ꯅꯣꯏ ꯌꯥꯝ ꯅꯣꯏꯅꯤꯡꯕꯀꯣ
ꯎꯝ ꯑꯩꯁꯨ ꯍꯥꯟꯅꯗꯤ ꯅꯣꯏꯗꯕꯅꯦꯍꯦ
ꯑꯁ ꯅꯣꯏꯗꯤ ꯑꯗꯨꯝ ꯌꯥꯏꯗ ꯍꯧꯖꯤꯛꯁꯨ ꯅꯣꯏꯕꯨ ꯀꯧꯗꯦꯗ ꯅꯣꯏꯗꯤ
ꯏꯁ ꯍꯥꯟꯅꯗꯤ ꯌꯨꯝ ꯈꯨꯟꯗ ꯂꯩꯔꯤꯀꯥꯟꯗꯗꯤ ꯀꯪꯉꯒ ꯀꯩꯅꯣ ꯇꯧꯕꯅꯦꯍꯦ
ꯁꯥꯟꯅꯕ ꯈꯣꯠꯄꯁꯨ ꯈꯔ ꯀꯩꯅꯣ ꯇꯧꯕꯅꯤ ꯍꯟꯗꯛꯛꯇꯤ ꯑꯁꯤꯗ ꯗꯨꯀꯥꯟ ꯍꯦꯛ ꯌꯥꯎꯔꯨꯗꯨꯗꯒꯤ ꯑꯗꯨꯗꯒꯤ ꯁꯣꯏꯔꯕ
ꯅꯪꯁꯦ ꯑꯗꯨꯗꯒꯤ ꯆꯞ ꯆꯥꯕ ꯅꯣꯏꯈꯛ
ꯑꯗꯨꯗꯗꯒꯤ ꯄ꯭ꯔꯥ ꯍꯤꯡꯡꯜ ꯑꯗꯨꯅ ꯍꯧꯖꯤꯛꯐꯥꯎꯗꯤ ꯃꯣꯏ ꯇꯥꯗꯅ ꯑꯗꯨꯝ ꯅꯣꯏ ꯂꯩꯔꯦ
ꯈꯪꯗ꯭ꯔꯦꯗ ꯑꯩꯁꯨ ꯌꯨ ꯈꯔ ꯈꯔ ꯊꯛꯑꯁꯤꯦꯔ ꯅꯣꯏꯅꯕ
ꯍ ꯀꯨꯝꯁꯤꯒꯤ ꯉꯍꯥꯟ ꯈꯛꯇ ꯄꯥꯏ
ꯀꯝ ꯀꯥꯟꯗꯥ
ꯑꯩꯈꯣꯏ ꯑ ꯑꯩ ꯃꯤ ꯃꯉꯥ ꯑꯩꯈꯣꯏ ꯀꯣꯏ ꯆꯠꯄ ꯅꯨꯃꯤꯠꯇ ꯑꯥ
ꯐꯪꯕ꯭ꯔꯥ ꯑꯦ
ꯑꯗꯨꯗꯗꯤ ꯌꯥꯝ ꯐꯪꯉꯤ ꯀꯦꯖꯤ ꯑꯃ ꯃꯈꯥꯏ ꯍ ꯆꯥꯡ ꯑꯣꯏꯝꯅꯤ
ꯎꯝ ꯑꯗꯨ ꯀꯅꯥ ꯀꯅꯥ ꯄꯥꯏꯕ
ꯀꯅꯥ ꯀꯅꯥ ꯑꯣꯏꯅꯤ ꯆꯠꯂꯤꯕ ꯀꯥꯡꯗ ꯀꯥꯡ ꯍꯥꯏꯕ ꯄꯨꯞꯂꯞꯇ ꯑꯩꯒ ꯌꯥꯒ ꯑꯍꯨꯝ
ꯎꯝ
ꯆꯝꯄꯥꯏꯔꯒ ꯄꯦ ꯑꯍꯨꯝꯛꯇꯗ ꯑꯗꯨꯗꯅꯤꯃꯤꯇ ꯈꯪꯗꯦ ꯑꯍꯨꯝ ꯄ꯭ꯔ ꯊꯥꯎꯁꯨ ꯀꯨꯝꯁꯤꯒꯤ ꯑꯍꯥꯟꯕꯅꯤꯅ ꯍꯥꯏꯗꯤ ꯉꯥꯡꯒꯗꯧꯕꯅꯦꯕ ꯑꯗꯨ ꯅꯨꯃꯤꯠꯇ ꯆꯨꯅ ꯉꯥꯡꯗꯕ ꯃꯥꯅꯤꯗ
ꯀꯩꯅꯔꯣ ꯑꯉꯥꯡꯕꯔꯣ ꯅꯠꯇ꯭ꯔꯒ ꯑꯉꯧꯕꯔꯣ
ꯑ ꯎ ꯃꯤꯗ ꯂ ꯑꯗꯨꯗꯤ ꯑꯩ ꯂꯥꯁ ꯄꯦꯠ ꯑꯣꯏꯅ ꯊꯥ ꯑꯗꯨ ꯂꯥꯁ ꯄꯦꯗꯨꯗꯤ ꯆꯥꯎꯋ ꯗꯤꯁꯄꯣꯠ ꯀꯞꯇꯛ ꯑꯃ ꯍꯦꯜꯂꯦ
ꯌꯥꯏꯅꯦ
ꯌꯥꯕꯇ ꯇꯔꯦ ꯊꯣꯡ
ꯃꯥ ꯏ ꯆꯂꯑꯅꯤ ꯍꯦ
ꯀꯔꯤ ꯏꯁꯤꯡꯁꯤ ꯌꯥꯝꯗ ꯆꯥꯕ ꯀꯥꯡ ꯉꯥꯎꯕꯨꯗꯤ ꯈꯔ ꯌꯥꯎꯋꯦ ꯑꯗꯨ ꯃꯥꯜꯂꯤ ꯇꯧꯅꯤ
ꯑꯗꯨ ꯅꯪꯀꯣ ꯑꯩ ꯅꯪꯉꯣꯟꯗ ꯀꯩꯅꯣꯝꯗꯤ ꯅꯤꯅꯤꯡꯕꯅꯤꯅꯦ
ꯇꯥꯏꯅ
ꯅꯪ ꯍꯦꯠꯐꯣꯟ ꯑꯗꯨꯝ ꯄꯥꯏꯔꯤꯕ
ꯄꯥꯏ ꯃꯔꯛ ꯃꯔꯛꯛꯇ ꯑꯗꯨꯝ ꯄꯥꯏꯗ ꯑꯗꯨꯝ ꯄꯥꯏꯒꯦ ꯍꯥꯏꯔꯣ
ꯏꯕꯥꯅꯤ ꯍꯥꯟꯅ ꯂꯩꯔꯝꯕꯗꯣ ꯑꯃꯨꯕꯗꯣ ꯑꯗꯨꯗ ꯂꯩꯔꯤꯕ ꯅꯉꯣꯟꯗ
ꯂꯩꯕꯅꯦ
ꯑꯗꯨ ꯅꯪꯒꯤꯁꯦ ꯑꯅꯤ ꯁꯨꯔꯤꯀꯣ ꯍꯦꯠꯐꯣꯟꯁꯦ
ꯑꯅꯤ ꯑꯃ ꯑꯩꯈꯣꯏ ꯏꯕꯥꯅꯤ ꯂꯩꯃꯤꯟꯅꯕꯗ ꯑꯗꯨꯗꯤ ꯈꯪꯗꯦ ꯌꯥꯕ꯭ꯔꯥ ꯌꯥꯕ꯭ꯔꯥ ꯌꯥꯗ ꯃꯥꯥꯟꯗ
ꯑꯗꯨ ꯌꯥꯗꯕ ꯍꯥꯏꯕ ꯕꯨ ꯀꯩꯅꯣ ꯖꯦꯛ ꯊꯤꯟꯖꯤꯜꯂꯒ ꯇꯧꯔꯗꯤ ꯌꯥꯒꯅꯤꯅ ꯕ꯭ꯂꯨꯇꯨꯠꯇꯇꯤ ꯌꯥꯔꯝꯃꯔꯣꯏ
ꯖ ꯀꯥꯗ ꯈꯪ ꯖꯦꯛ ꯅꯪꯉꯣꯟꯗ ꯂꯩꯗꯤ ꯇ꯭ꯔꯥꯏ ꯇꯧꯕ ꯌꯥꯔꯦ ꯌꯥꯗ꯭ꯔꯗꯤ ꯑꯃꯨꯛ ꯐꯧꯗꯣꯔꯒ ꯌꯦꯡꯕ ꯌꯥꯏꯦ
ꯑꯣ ꯑꯗꯨꯣ ꯑꯩꯀꯣ
ꯎꯝ
ꯑꯩ ꯀꯩꯅꯣꯝꯃ ꯅꯍꯥꯟ ꯂꯩꯕꯗꯣ
ꯎꯝ
ꯑꯗꯨ ꯂꯩꯕꯗꯣ ꯍꯦꯠꯐꯣꯟ ꯄꯥꯏꯔꯒ ꯏꯁꯥꯁꯦ ꯑꯗꯨꯝ ꯄ꯭ꯔꯦꯛꯇꯤꯁ ꯇꯧꯒꯗꯕꯅꯦꯕ
ꯎꯝ
ꯑꯩ ꯏꯌꯔꯄꯤꯁꯇꯣ ꯃꯥꯡꯈ꯭ꯔꯕ ꯏꯌꯥꯔꯄꯤꯁ ꯀꯥꯏ ꯊꯝꯒꯖꯥꯠꯂꯣ ꯈꯪꯗꯕꯀꯣ
ꯑꯗꯨꯗ ꯐꯣꯟꯣꯟ ꯆ
ꯅꯪ ꯑꯦꯅꯗꯨꯗꯤꯦ ꯏꯁꯩ ꯇꯥꯅꯕ ꯕ꯭ꯨꯠꯇꯨꯗꯨꯗꯤ
ꯑꯁ ꯃꯥꯡ ꯔꯦꯗ
ꯍꯁ ꯅꯪ
ꯑꯉꯧꯕꯗꯣ ꯃꯥꯡꯈ꯭ꯔꯦ ꯑꯗꯨꯒ ꯑꯩ ꯑꯗꯨꯗ ꯑꯥꯗ ꯆꯪꯒꯗꯧꯕ ꯅꯨꯃꯤꯠꯇꯨ ꯑꯃ ꯂꯩꯌꯦ ꯑꯗꯨ ꯂꯩꯕ ꯀꯥꯟꯗ ꯎꯝ ꯑꯩ ꯂꯩꯐꯝ ꯂꯩꯇ꯭ꯔꯤꯉꯩꯗ ꯒꯥꯔꯤꯗ ꯑꯣꯏꯅ ꯊ ꯊꯝꯈ꯭ꯔꯦ ꯑꯃꯨꯛ ꯁꯤ ꯉꯝꯃꯣꯒ ꯆꯆꯥ ꯑꯃꯨꯤꯕ
ꯄꯥꯝꯃꯨꯏꯍꯦ ꯍꯣꯏ ꯅꯪꯒꯤ ꯍꯦꯠꯐꯣꯟꯗꯣ ꯍꯣꯔꯦꯟ ꯉꯥꯛꯇꯪ ꯑꯩ ꯌꯦꯡꯒꯦꯀꯣ
ꯎꯝ
ꯇꯥꯕ꯭ꯔꯥ
ꯇꯥꯏ ꯇꯥꯏ
ꯅꯪ ꯍꯦꯠ ꯐꯣꯟꯗ ꯍꯣꯔ ꯉꯍꯥꯛꯇꯪ ꯌꯦꯡꯁꯦꯈꯤꯕꯕ
ꯑꯣ ꯌꯦ ꯌꯦꯝ ꯂꯗꯤꯌꯥ
ꯑꯗꯨ ꯅꯣꯏ ꯅꯣꯏ ꯂꯧꯗꯨ ꯄꯟꯊꯦꯜ ꯍꯨꯟꯕ ꯍꯧꯔꯕꯣ
ꯍꯨꯠ ꯄꯨꯌꯥ ꯂꯩ ꯊꯨꯡꯖꯥꯗ ꯍꯥꯏꯗꯨꯕꯨ ꯐꯧꯗꯨ ꯀꯩꯅꯩꯅꯣ ꯑꯣꯗ ꯇꯤꯀꯦꯠꯇꯨ ꯌꯣꯟꯕꯅꯤꯅ ꯑꯗꯨ ꯐꯪꯗꯦ ꯍꯥꯏꯅꯤ
ꯑꯣ ꯂꯧꯔꯤ ꯇꯩꯕꯗꯤ ꯂꯣꯏꯔꯕ
ꯑꯩ ꯂꯣꯏꯔꯦ ꯂꯣꯏꯔꯦ
ꯑꯁ
ꯑꯗꯨꯏ ꯈꯖꯤꯛ ꯈꯣꯏꯔꯒ ꯍꯨꯟꯒꯗꯣꯏ ꯍꯨꯟꯒꯗꯣꯏ ꯉꯥꯏꯔꯦ
ꯑ ꯀꯕꯨ ꯇꯥꯅ ꯈꯣꯏꯗꯣꯏꯔꯥ ꯅꯠꯇ꯭ꯔꯒ
ꯅꯠꯇꯦ ꯇ ꯇꯥꯔꯦ ꯈꯣꯏ ꯋꯥꯕꯅꯤꯅ ꯍꯧ ꯑ ꯆꯥꯎꯕꯅꯤꯅ
ꯀꯩꯗꯣꯝ ꯀꯌꯥ ꯀꯌꯥꯃꯨꯛꯅꯤ ꯍꯥꯏꯕ
ꯑꯍꯨꯝꯕꯇꯅꯤꯗ
ꯑꯁ ꯂꯧ ꯄꯥꯏꯕꯗꯨꯗꯤ ꯀꯥꯎꯅꯨꯍ ꯑꯗꯨꯒꯨꯝꯕꯗꯤ ꯈꯨꯂ ꯈꯨꯂꯥꯡ ꯂꯧꯅꯤꯡꯉꯤ ꯗ
ꯂꯩꯒꯗ꯭ꯔꯥ ꯂꯩꯔꯣꯏꯗ꯭ꯔꯥ ꯈꯪꯗꯦ ꯈꯨꯟꯗ ꯈꯨ ꯂꯩꯗꯤ ꯑꯗꯨꯝ ꯂꯧꯃꯤꯟꯅꯕ ꯌꯥꯔꯦ
ꯑꯦꯁ ꯀꯨꯝꯁꯤꯗꯤ ꯑꯗꯨꯝ ꯂꯩꯔꯤꯁꯦ ꯀꯩꯅꯣ ꯃꯇꯝꯁꯨ ꯐꯠꯇꯕꯅꯤꯅ ꯑꯁꯤ
ꯎꯝ ꯊꯕꯛꯇꯨꯅꯅꯤꯅꯦ ꯎꯝ ꯊꯕ ꯇꯣ ꯍꯥꯏꯗꯣꯛꯑꯒ꯭ꯔ ꯈꯪꯅꯤꯡ ꯑꯁ ꯌꯥꯗ꯭ꯔꯅꯤ ꯁꯨꯝ ꯀꯨꯝꯁꯤ ꯂꯩꯇꯗꯤ ꯑꯁ ꯋꯥꯊꯤ
ꯑꯁ ꯅꯪꯅꯁꯨ ꯅꯠꯇꯕꯗꯨ ꯃꯣꯏꯅ ꯀꯥꯎꯗꯕꯗꯨꯕꯨ ꯅꯪ ꯅꯪꯒꯤ ꯗꯥꯏꯠ ꯂꯧꯕ ꯌꯥꯔꯣꯏꯍꯦ
ꯅꯍꯥꯟꯗꯒꯤ ꯀꯩꯇꯧ ꯁꯥꯎꯅꯤꯡ ꯑꯩꯈ ꯑꯩꯈꯣꯏ ꯏꯄꯥ ꯏꯃ ꯉꯥꯡꯅꯕꯅꯤꯅꯦ ꯑꯩꯈꯣꯏ ꯅꯣꯏꯅ ꯀꯥꯎꯊꯣꯛꯑꯒꯦ ꯍꯧꯖꯤꯛ ꯇꯥꯏ ꯆꯩꯔꯤꯅꯦ ꯌꯨꯝꯗ ꯂꯩ ꯐꯨꯔꯤ ꯂꯩꯔꯤꯁꯤꯗꯤ ꯍꯥꯏꯔ ꯑꯩꯁ ꯑꯩꯅ ꯅꯣꯏꯅ ꯅꯠꯇꯔ ꯑꯗꯨꯗ ꯃꯇꯨꯡ ꯉꯥꯡꯉꯤ
ꯅꯪꯗꯤ ꯑꯥꯗ ꯊꯕꯛ ꯁꯨꯔꯒ ꯂꯩꯕ ꯌꯥꯔꯗꯕꯨ
ꯃꯁ ꯑꯩ ꯁꯥꯡꯗꯨꯗꯁꯨꯃꯥꯏ ꯇꯧꯅꯤ ꯎꯝ
ꯅꯣꯛꯁꯨ ꯅꯣꯛꯅꯤꯡꯉꯤꯍꯦ ꯅꯣꯏꯣꯏ ꯊꯕꯛꯁꯨꯣ
ꯑꯗꯨꯅꯦ
ꯃꯆꯤꯟꯁꯨ ꯊꯤ ꯃꯥꯜꯂꯦꯗ ꯃꯣꯏꯁꯨ ꯀꯣ
ꯑꯗꯨ ꯑꯩ ꯇꯣꯁꯔ ꯈꯜꯂꯤꯕꯅꯤꯗ ꯇꯣꯀꯁꯤꯔꯥ ꯈꯜꯂꯤꯕꯅꯤꯅ ꯑꯩꯈꯣꯏ ꯁꯅ ꯑꯩꯈꯣꯏ ꯁꯅ ꯑꯣꯗꯣ ꯃꯥꯡꯗ ꯀꯨꯏꯔꯕꯅꯦ ꯄꯩꯁꯥꯗꯣ ꯅꯤꯈ꯭ꯔꯣ ꯑꯗꯨꯒ ꯆꯪꯉꯁꯦ ꯃꯣꯏ ꯊꯕꯛꯇ ꯑꯣꯏꯅ ꯀꯩꯅꯣ ꯃꯥꯒꯤ ꯃꯤꯡꯗ ꯑꯣꯏꯅ ꯍꯥꯞꯄ ꯌꯥꯏꯑꯕ ꯃꯤꯡꯗ ꯑꯣꯏꯅ ꯃꯤ ꯍꯥꯞꯄ ꯌꯥꯏꯕ
ꯑꯗꯨꯗꯤ ꯌꯥꯏꯅꯦ
ꯍꯥꯞꯄꯩ ꯍꯥꯏꯕꯩ ꯏꯟꯇꯔꯚꯤꯌꯨ ꯀꯩꯅꯣ ꯑꯗꯨꯗꯤ ꯇꯧꯈꯤꯅꯤꯕ ꯆꯥꯡꯁꯤꯗꯤ ꯈꯔ ꯋꯥꯡꯕ ꯑꯗꯨ ꯑꯣꯏꯅ ꯇꯧꯔꯁꯦ ꯍꯥꯏꯔꯛꯄ ꯃꯥ ꯍꯧꯖꯤꯛ ꯊꯣꯔꯛꯑꯏꯒ ꯑꯗꯨꯝ ꯆꯪꯅꯤꯡ ꯀꯥꯟꯗ ꯆꯪꯃꯤꯟꯅꯁꯤ ꯍꯥꯏꯕꯅꯦꯕ
ꯑꯗꯨ ꯑꯣꯏꯗꯤ ꯌꯨꯝ ꯕꯔꯥꯁꯨ ꯂꯩꯃꯤꯟꯅꯕ ꯌꯥꯔꯦ
ꯑꯁꯤ ꯃꯔꯥꯗꯩ ꯁꯝꯗꯌꯦꯗ ꯏꯃꯅꯕ ꯈꯈꯣꯏ ꯃꯣꯏꯒ ꯄꯥꯎ ꯐꯥꯎꯅ ꯇ꯭ꯔꯗꯤ ꯈꯪꯒꯦ
ꯑꯁ ꯅꯣꯏꯗꯤ ꯅꯣꯏꯗꯤ ꯏꯃꯨꯡ ꯃꯅꯨꯡꯁꯨ ꯂꯣꯏ ꯈꯪꯉꯕꯅꯦ ꯂꯩꯃꯤꯟꯅꯔꯁꯨ ꯀꯁꯨ
ꯑꯩꯈꯣꯏꯅꯗꯤ ꯀꯩꯁꯨ ꯀꯥꯏꯗ ꯑꯗꯨ ꯃꯤꯗꯨꯗ ꯈꯔ ꯅꯨꯡꯉꯥꯏꯇꯅ ꯍꯥꯏ
ꯉꯅꯤ ꯉꯥꯟꯖꯁꯅꯣ ꯀꯩꯅꯣ
ꯇꯜꯗ ꯈꯔ ꯒ꯭ꯌꯥꯟ ꯇꯥꯗꯦꯃꯥꯏꯅ ꯇꯧꯖꯔꯣꯏ
ꯑꯩꯒ ꯑꯣꯏꯔꯗꯤꯀꯣ ꯆꯍꯤ ꯑꯗꯨ ꯅꯨꯡꯁꯤꯅꯔꯒ ꯑꯩꯗꯤ ꯑꯗꯨꯝ ꯂꯩꯃꯤꯟꯅꯒꯅꯤꯗ
ꯎꯇꯔꯦ
ꯑꯁ ꯅꯨꯡꯁꯥ ꯁꯥꯕꯅꯦ ꯊꯕꯛ ꯁꯨꯕ ꯌꯥꯗꯦꯗ
ꯆꯠꯐꯝꯁꯨ ꯂꯩꯇꯦ ꯑꯁ ꯀꯥꯏ ꯆꯠꯂꯅꯤ
ꯑꯩꯈꯣꯏ ꯑꯩꯈꯣꯏ ꯂꯧꯐꯝꯁꯦ ꯏꯊꯟꯗꯅꯤꯅꯦ ꯉꯁꯥꯗꯤ ꯀꯨꯝꯂꯛꯄ ꯊꯩꯗꯣꯛ ꯑꯃꯐꯥꯎ ꯂꯣꯏꯗ꯭ꯔꯤ ꯑꯩ
ꯑ ꯁꯨꯗ
ꯍꯣꯏ ꯌꯥꯝ ꯊꯨꯅ ꯁꯨꯔ ꯀꯩ ꯀꯥꯟꯅꯥꯗꯕꯀꯣ ꯋꯥꯅꯕꯅꯦ ꯉꯥꯛ ꯄꯣꯊꯥꯕ ꯉꯥꯏꯍꯥꯛ ꯁꯨꯕ
ꯁꯥ ꯀꯜꯂꯦ ꯍꯥꯏꯅ ꯀꯩꯅꯣ ꯇꯧꯕ ꯌꯥꯗꯦꯕ ꯆꯥꯡ ꯅꯥꯏꯅ ꯁꯨꯗꯕꯅꯤ ꯊꯕꯛꯇꯤ ꯆꯥꯅꯅ ꯊꯕꯛ ꯁꯨꯕꯁꯤꯗ ꯈꯔ ꯊꯨꯅꯦꯕ
ꯍꯌꯦꯡ ꯋꯥꯏ ꯑꯍꯥꯟ ꯑꯣꯏꯔꯀꯥꯟꯗ ꯆꯠꯄ ꯐꯥꯎ ꯉꯝꯗ ꯂꯩꯔꯅꯤ
ꯈꯗ ꯁꯖꯤꯛ ꯀꯥꯟ ꯍꯧꯖꯤꯛ ꯍꯧꯖꯤꯛꯀꯥꯟꯁꯦ ꯀꯨꯏꯅ ꯍꯤꯡꯗꯧ ꯃꯥꯟꯜꯗꯌꯦꯗ
ꯑꯦ ꯑꯗꯨ ꯃꯥꯏꯗꯤ ꯍꯥꯏꯕꯤꯅꯣ ꯍꯦ ꯄꯥꯈꯠ ꯂꯩ ꯍꯦ
ꯇꯁꯦꯡ ꯑꯃꯅꯤ
ꯍꯑꯣꯏꯅꯦꯀꯣ
ꯎꯝ ꯏꯁꯤꯁꯦ ꯈꯥꯟ ꯈꯜꯂꯗꯦ ꯃꯣꯏ ꯅꯨꯡꯁꯤ
ꯍꯣꯏ ꯃꯤꯑꯣꯏꯕ ꯄꯨꯟꯁꯤꯁꯦ ꯁꯤꯗ꯭ꯔꯗꯤ ꯐꯥꯗꯧꯕ
ꯎꯝ
ꯁꯤꯗ꯭ꯔꯗꯤ ꯑꯩꯗꯤ ꯔꯄꯤꯤ ꯊꯔꯣ
ꯁꯤꯤꯔꯗꯤ ꯅꯨꯄꯤ ꯁꯤꯗꯕꯤꯗ ꯑꯗꯨꯝ
ꯑꯗꯨ ꯑꯩꯣꯏ